ꯐꯔ ꯍꯏ ꯆꯄꯒ ꯁꯔꯀꯦ
ꯍꯥꯥ ꯑꯩꯉꯗ
ꯍꯥꯇꯣꯒ ꯍꯥꯏꯔꯀꯦ
ꯑꯩꯉꯣꯟꯗꯔꯥꯕ
ꯀꯥ ꯀꯥꯔ ꯀꯦꯇꯠꯇꯦ ꯐꯗ
ꯑꯦ ꯅꯪꯒꯤꯗꯨ ꯍꯦꯟꯃꯜꯂꯤꯍꯦ ꯏꯕꯨꯡꯉꯣ
ꯎ
ꯎꯆꯦꯛ ꯑꯃ ꯊꯥꯔ ꯑꯅꯤ ꯀꯩꯅꯣ ꯇꯧꯕꯒꯤ ꯃꯑꯣꯡꯗ
ꯌꯥꯒ
ꯑꯦ ꯁ꯭ꯋꯥꯏꯗ ꯀꯩꯅꯣ ꯈꯔ ꯂꯪꯊꯣꯛꯑꯝꯕꯗꯣ ꯀꯅꯥ ꯑꯣ ꯑꯩꯅ ꯈꯣꯝꯃꯒ ꯂꯪꯣꯛꯆꯔꯨꯒꯦ ꯑꯗꯨꯒ ꯆꯃ ꯍꯧꯔ ꯌꯥꯅꯥꯎ ꯔꯦꯕꯤꯅꯤ
ꯃꯤꯅꯤꯃ ꯇꯄꯥꯃꯣ
ꯍꯥꯥ
ꯏꯇꯣ ꯃꯥꯔꯅꯤ
ꯁꯅꯥꯏꯕꯨꯡꯉꯣ ꯏ ꯈꯝꯕꯤꯗ ꯇꯥꯁꯂ ꯎꯝ
ꯍꯣꯏ ꯍ ꯍꯗꯣ
ꯑꯩꯉꯣꯟꯗꯅꯣ ꯀꯔꯝꯕꯗꯅꯣ
ꯎ
ꯅꯪꯒꯤꯁꯦ ꯑꯩ ꯀꯣꯛ ꯉꯥꯎꯔꯦꯅꯦꯍꯦ
ꯑꯥꯎ ꯍ ꯋꯥꯔꯤ ꯂꯩꯅꯨꯡ ꯌꯥ ꯊ
ꯂꯩꯅꯤ ꯂꯩꯅꯤ ꯂꯩꯗꯅꯇ ꯂꯩꯔꯕꯗꯣ ꯃꯁꯤ ꯂꯩꯔꯝꯗꯕꯁꯤ ꯅꯤꯡꯉꯛꯏꯍꯦ ꯏꯕꯣ
ꯑ ꯑꯩ ꯍ ꯋꯥ ꯑꯦ ꯕꯤꯖꯤꯁꯦ ꯂꯩꯥꯏꯍꯟꯗ꯭ꯔꯦ ꯌꯥꯝꯌꯥꯝ ꯒ꯭ꯌꯥꯟ ꯇꯥꯅꯕꯒꯤ
ꯄꯨꯔꯛꯈ꯭ꯔꯦꯕ ꯍꯥꯏꯁꯤꯅꯗꯤ ꯑꯁ ꯍꯋꯥꯏꯖꯥꯔꯦꯅ ꯃꯃꯥꯁꯤꯗꯤ ꯑꯣꯟꯁꯨ ꯑꯣꯟꯗꯦ
ꯎꯝ
ꯑ ꯅꯪ ꯍꯪꯕ ꯍꯥꯏꯐꯦꯠꯇꯁꯨ ꯌꯦꯡꯈꯤꯦꯗꯤ ꯍꯣꯏ ꯌꯥꯅꯤ ꯅꯣ ꯉꯧꯔ ꯉꯧꯔꯒ ꯑꯣꯟꯗꯕꯤꯅꯤ ꯁꯤꯗꯤ ꯐꯨꯜꯂꯒ ꯄꯤꯔꯛꯑꯦ
ꯅꯣꯏ ꯅ ꯃꯥꯥꯕꯣꯛꯁꯤꯅ ꯍꯋꯥꯏꯖꯥꯔ ꯂꯩꯏꯅꯦꯦ ꯍꯋꯥꯏꯖꯥꯔ ꯑꯐꯨꯕꯁꯦ ꯄꯤꯏꯕ ꯃꯤꯅ ꯑꯗꯨꯅ ꯍꯔꯥꯎ ꯍꯔꯥꯎ ꯄꯨꯔ ꯂꯥꯛꯏꯅꯤ
ꯏ ꯁ ꯃꯗꯤ ꯍꯧꯁꯦ ꯔ ꯀ ꯅꯅꯥ
ꯅꯪꯅꯣ ꯉꯥꯡꯒꯤꯗꯣ ꯑꯩ ꯀꯩꯝ ꯇꯥꯗꯦ ꯅꯣꯏꯅ ꯅꯃꯥꯕꯣꯛ ꯑꯃ ꯍꯋꯥꯏꯖꯥꯔ ꯂꯩ ꯅꯦ ꯍꯋꯥꯏꯖꯥꯔ ꯑꯣꯟꯗꯕꯤꯗꯣꯔꯔ ꯂꯥꯛꯑꯦ
ꯦ ꯄꯣꯅꯁꯤꯌꯥꯗ ꯂꯩ ꯍꯅ ꯍꯔ ꯆꯤꯖꯀꯤ ꯂ ꯂꯤꯃꯤꯠ ꯍ ꯅꯃꯁꯦ ꯑꯣꯐꯤꯁ ꯀ ꯇꯥꯏꯝ ꯑꯣꯏꯔ ꯅ ꯀꯥꯐꯤ
ꯎ ꯎꯪ ꯑꯗꯨꯗꯣ ꯆꯪꯁꯤꯟ ꯆꯪꯁꯤꯟꯗꯅ ꯅꯪꯅ ꯁꯨꯝ ꯇꯥꯍꯜꯂꯤꯩꯅ ꯑꯩꯕꯣ
ꯐꯔ ꯊꯒꯦ
ꯍꯤꯟꯗꯤ ꯂꯣꯟꯕ ꯑꯃ ꯇꯥꯏ ꯇꯥꯗ꯭ꯔꯦ ꯇꯥꯗ꯭ꯔꯦ
ꯀꯩꯇꯕꯩ ꯇꯥꯗ꯭ꯔꯔꯤꯅꯤ ꯇꯕꯤ ꯐꯂꯝ ꯊꯥꯃ ꯍꯥꯥ
ꯍꯣꯏ ꯆꯨꯝꯃꯦ ꯆꯨꯝꯃꯦ ꯅꯪꯅ ꯍꯥꯏꯕ ꯂꯣꯏ ꯆꯨꯝꯃꯦ
ꯃꯥꯅ ꯅꯥꯎꯇꯣꯟ ꯅꯦꯎꯇꯣꯟ ꯆꯥꯛ ꯆꯥꯎꯁꯤ ꯂꯥꯛꯑꯣ ꯇꯥꯛꯁ ꯇꯔꯨꯁꯤ ꯂꯛꯑꯣꯅꯦ ꯅꯪꯕꯣ
ꯂꯥꯏꯍꯧ ꯇꯧꯔꯦꯗꯅ ꯐꯩꯖꯨꯞ ꯆꯤꯡꯈꯠꯂ ꯇꯨꯝꯃꯤꯕꯗꯨꯅꯤ ꯁꯥꯔꯒ ꯑꯩꯅ ꯁꯣꯝꯗ ꯁꯤꯗꯣꯔꯦ
ꯏꯃꯥꯏ ꯄꯦꯝꯃ ꯖꯤꯝ ꯁꯥꯟꯅꯕꯒ
ꯍꯧꯒꯠꯂꯣ
ꯀꯗꯥꯏꯗꯩꯅꯣꯗꯣ ꯂꯨꯄꯥ ꯂꯤꯁꯤꯡ ꯄꯤꯗꯅ ꯄ꯭ꯔꯣꯇꯤꯟ ꯄꯥꯎꯗꯔꯒ ꯂꯩꯍꯜꯂꯒ ꯇꯦꯕꯜꯗ ꯂꯦꯞꯄꯒ ꯂꯩꯔꯦ ꯄ꯭ꯔꯣꯇꯤꯟ ꯄꯥꯎꯗꯔꯁꯤ
ꯑꯗꯨꯗꯤ ꯃꯥꯗꯤ ꯍꯣꯔ ꯂꯤꯛꯁ ꯊꯛꯑ ꯁꯥꯟꯅꯕꯅ ꯍꯦꯟꯅ ꯐꯩꯅꯦ ꯏꯐꯦꯛꯇꯤꯞ ꯑꯣꯏꯅꯦ
ꯍꯣꯔ ꯂꯤꯛꯁ ꯊꯛꯑ ꯁꯥꯟꯅ
ꯍꯣꯔ ꯊꯛꯑ ꯊꯛꯑ ꯁꯥꯟꯅꯔꯝꯕꯗꯨꯅꯗꯤ ꯂꯦꯞꯇꯕꯤ ꯁꯥꯟꯅꯩꯌꯦꯕ ꯅꯠꯇ꯭ꯔꯥ
ꯄ꯭ꯔꯣꯇꯤꯟ ꯄꯥꯎꯗꯔ ꯊꯛꯎꯕꯗꯩ ꯂꯦꯞꯈ꯭ꯔꯦꯅꯦ ꯄ꯭ꯔꯣꯇꯤꯟ ꯄꯥꯎꯗꯔꯒ ꯄ꯭ꯔꯣꯇꯤꯟ ꯄꯥꯎꯗꯣꯔꯗ ꯑꯣꯏꯅ ꯂꯦꯞꯍꯟꯂꯗꯕꯅꯤ
ꯍꯦꯛ ꯄ꯭ꯔꯣꯇꯤꯟ ꯄꯥꯎꯗꯔ ꯍꯋꯥꯏꯖꯥꯔ ꯁꯦ ꯁꯤꯝꯅ ꯈꯔ ꯑꯣꯟꯕ ꯃꯥꯜꯂꯦ ꯊꯋꯥꯏꯁꯦ ꯅꯨꯡꯉꯥꯏꯇꯦ
ꯀꯩ ꯍꯥꯏꯅꯣ
ꯆꯥꯛ ꯆꯥꯊꯣꯛꯑꯒ ꯍꯤꯗꯥꯛ ꯑꯃ ꯆꯥꯥꯁꯜꯂꯦ ꯍꯥꯏꯔꯒ ꯄꯣꯊꯥꯔꯣ ꯒ꯭ꯌꯥꯟ ꯇꯥꯅ
ꯍꯧꯒꯠꯂꯣ ꯆꯥꯛ ꯊꯤꯔꯣ ꯊꯤꯔꯣ ꯅ ꯃꯌꯥꯝ ꯃꯌꯥꯝ ꯆꯪꯗꯅ ꯑꯩꯁꯦ ꯀꯂꯥ ꯄꯥꯏꯔꯒ ꯆꯥꯛ ꯊꯤꯗꯣꯛꯍꯜꯂꯦ ꯑꯗꯨꯒ ꯑꯃꯅ ꯁꯤꯟꯃꯥ ꯌꯦꯡꯉ ꯃꯈꯂꯥꯡꯒ ꯁꯧ ꯂꯩꯍꯧꯋꯤ
ꯅꯣꯏ ꯃꯥꯔꯣ
ꯍꯣꯏ ꯈꯗꯥꯡꯁꯨ ꯁꯨꯃꯥꯏꯅ ꯂꯩꯍꯧꯋꯦ ꯑꯗꯨꯒ ꯑꯉꯥꯡ ꯀꯧꯊꯣꯛꯎꯔꯒ ꯃꯥꯅ ꯑꯣꯏꯅ ꯑꯩꯉꯣꯟꯗ ꯄꯥꯎꯈꯣꯟ ꯊꯥꯆꯜꯂꯑꯦ ꯑꯗꯨꯒ ꯑꯃꯁꯤꯅ ꯃꯈꯣꯡ ꯂꯥꯎꯊꯣꯛꯈꯩ ꯇꯨꯝꯃꯤꯁꯦ ꯍꯥꯏꯕ ꯑꯦ ꯇꯤꯚꯤ ꯅꯨꯡꯉꯥꯏꯇ꯭ꯔꯗꯤ ꯀꯥꯡ ꯏꯟꯗ꯭ꯔꯥ ꯑꯈꯣꯏ ꯁꯤꯗꯗꯤ ꯂꯣꯏꯔꯦ ꯀꯥꯡꯅ
ꯀꯥꯡ ꯑꯩꯈꯣꯏ ꯒꯨꯠꯅꯥꯥꯏꯠ ꯊꯥꯏꯌꯦ ꯅꯣꯏ ꯏꯟꯖꯥꯡ ꯄꯨꯒ꯭ꯔꯣꯅꯦ ꯎꯝ
ꯍꯩꯁ ꯑꯩꯅ ꯈꯔ ꯇꯥꯍꯩꯗꯕ ꯈꯣꯟꯖꯦꯜ ꯑꯃ ꯇꯥꯗꯕꯗꯣ ꯀꯨꯏꯔꯦ ꯑ ꯑꯗꯨ ꯑꯗꯨ ꯉꯥꯡꯉꯛꯑꯦ ꯑꯃ
ꯆꯠꯈ꯭ꯔꯦ ꯆꯠꯈ꯭ꯔꯦ ꯗꯨꯀꯥꯟ ꯊꯣꯛꯎꯗꯣꯏꯅꯦꯅ
ꯑꯩꯒꯤ ꯉꯁꯥꯏꯒꯤ ꯉꯔꯥꯡ ꯒꯤ ꯃꯇ꯭ꯔꯣꯛ ꯃꯆꯦꯠ ꯑꯃꯈꯛ ꯀꯦꯟꯕꯗꯣ ꯀꯩꯁꯨ ꯅꯠꯇꯕꯗ ꯏꯁꯥꯅ ꯅꯞꯆꯕ ꯑꯃ ꯌꯥꯔꯣꯏꯗꯣꯏꯔꯦ
ꯀꯩꯒꯤ
ꯁꯣꯔꯨꯝꯗ ꯄꯨꯔꯣ ꯅꯠꯇ꯭ꯔꯗꯤ ꯌꯥꯔꯔꯣꯏ
ꯅꯪꯅ ꯅꯞ ꯅꯞꯄ ꯌꯥꯔꯣꯏ ꯍꯥꯏꯔꯣ
ꯎꯝ ꯃꯣꯏ ꯍꯥꯟꯅꯒꯤ ꯒꯝ ꯑꯃ ꯌꯥꯎꯖꯔꯤꯕꯥ
ꯑꯥ ꯑꯩ ꯍꯥꯏꯗ꯭ꯔꯥ ꯅꯪ ꯑꯗꯨꯗꯣ ꯅꯪꯅ ꯁꯨꯄꯔ ꯒ꯭ꯂꯨꯒ ꯆꯞꯜꯂꯝꯃꯦ ꯁꯣꯏꯔꯣꯏꯗ꯭ꯔꯣꯅ
ꯑꯗꯨꯅ ꯁꯨꯄꯔ ꯒ꯭ꯂꯨꯗꯨꯅ ꯋꯥꯟ ꯇꯥꯏꯝꯗꯤ ꯑꯣꯏꯗꯣꯏꯕ ꯑꯗꯨ ꯔꯪꯗꯨꯁꯨ
ꯑꯗꯨꯅ ꯍꯥꯏꯁꯦ ꯄꯨꯂꯞꯛ
ꯎꯝ ꯃ ꯑꯗꯨ ꯀꯅ ꯆꯜꯂꯝꯃꯅꯤ ꯏꯃꯥꯏ ꯏꯕꯤ ꯑꯃ ꯑꯩꯈꯣꯏꯒꯤ
ꯆꯥꯛꯁꯦ ꯅꯨꯡꯉꯥꯏꯅ ꯊꯣꯡꯉꯤꯅꯦꯅ ꯇꯧꯕꯔꯒ ꯆꯥꯛ ꯀꯥꯂꯤ ꯀꯥ ꯂꯩꯔꯝꯃꯦꯕ
ꯎꯝ
ꯑꯩ ꯍꯥꯏ ꯄ ꯀꯩ ꯌꯥꯝ ꯊꯥꯛꯅꯣ
ꯑꯗꯨꯅꯅꯦꯕ ꯍꯦꯟꯅ ꯁꯥꯔꯤꯁꯦ
ꯍꯥ
ꯑꯗꯨꯅꯅꯦꯕ ꯍꯦꯟꯅ ꯁꯥꯔꯤꯁꯦ ꯑꯩꯅ ꯅꯝꯊꯥꯛ ꯇꯧꯈꯤꯕꯗꯒꯤ
ꯀꯔꯤ ꯅꯝꯊꯥꯛꯅꯣ
ꯑꯖꯂꯤꯀꯥꯗ ꯑꯩꯅ ꯏꯔꯨꯖꯧꯒꯦ ꯍꯥꯏꯖꯤꯟꯅꯔꯒ ꯆꯆꯥꯄꯣꯠ ꯍꯧꯔ ꯆꯥꯊꯣꯛꯄ ꯏꯔꯨꯗ ꯏꯔꯨꯖꯗꯕ ꯑꯗꯨꯅ ꯍꯦꯟꯅ ꯁꯥ ꯍꯦꯟꯒꯠꯂꯛꯦꯕ ꯑꯩ ꯁꯤꯁꯤꯗꯤ
ꯑꯣꯣ ꯐꯩꯌꯦ ꯆꯨꯝꯗꯣꯏꯅꯤ ꯅꯪ ꯅꯪꯒꯤꯗꯪ
ꯑꯩꯈꯣꯏꯒꯤ ꯄꯥꯈꯪ ꯏꯔꯨꯖꯗꯕꯅꯤ ꯀꯥ ꯍꯥꯏꯗꯤ ꯂꯦꯝꯗꯦꯗꯅ
ꯑꯔꯦ ꯑꯁ ꯑꯩꯗꯤ ꯀꯔꯤꯒꯤꯔꯅ ꯈꯜꯂꯨꯔꯦ ꯅꯪꯗꯤ ꯑꯗꯨꯒꯨꯝꯕꯒꯤ ꯋꯥꯈꯜ ꯑꯃ ꯑꯪꯀꯜ ꯑꯃ ꯁꯥꯟꯅꯩꯖꯥꯠ ꯑꯣꯏꯔ
ꯑꯗꯨꯗ ꯑꯩꯅ ꯏꯔꯨꯖꯠꯊꯣꯛꯑꯒꯦ ꯍꯥꯏꯖꯅꯔꯒ ꯑꯩꯈꯣꯏꯒꯤ ꯑꯍꯥꯎ ꯑꯊꯨꯝ ꯈ ꯆꯥꯊꯣꯛꯑꯒ ꯂꯩꯊꯣꯛꯑꯒ ꯏꯔꯨ ꯂꯨꯖꯍꯧꯗ꯭ꯔꯦ ꯍꯧꯖꯤꯛ ꯈꯥꯎꯔꯤꯗꯤ ꯍꯨꯃꯥꯡ
ꯇꯨꯞ ꯇ
ꯁꯤ ꯀꯥꯏꯉꯦ ꯀꯥꯏꯉꯦ ꯐꯦꯟꯁꯨ ꯊꯥꯔꯗ꯭ꯔꯅ ꯑꯃꯁ ꯂꯣꯛ ꯇꯧꯦꯅ ꯆ ꯔ ꯆ ꯀ ꯁꯝꯁꯤꯅ ꯃꯔꯣꯗ ꯁꯨꯝ ꯂꯦꯞꯈꯠꯂꯒ ꯁꯨꯝ ꯂꯦꯞꯄꯠꯂ ꯑꯩꯈꯣꯏ ꯀꯥꯡꯊꯣꯟ ꯐꯥꯎꯗꯣꯛꯈꯤꯗꯣꯔꯦ ꯁꯝꯅ ꯊꯤꯜꯂꯒ
ꯑꯥ ꯆꯨꯝꯗꯣꯏꯅꯦ ꯑꯗꯨꯅ
ꯑꯒꯂꯨꯁ ꯆꯀꯁꯂ ꯆꯥꯛꯁ ꯆꯥꯊꯣꯛꯑꯒ ꯑꯩꯈꯣꯏꯒꯤ ꯀꯥꯡ ꯑꯩꯈꯣꯏꯒꯤ ꯉꯥꯛꯊꯣꯛꯇꯔꯒꯗꯤ ꯌꯥꯔꯣꯏ
ꯨꯅꯥ ꯍꯥꯏ ꯃ ꯌꯦꯟ ꯊ ꯍꯥꯏꯗꯒꯗ꯭ꯔꯣ
ꯑ
ꯒꯟꯅꯥꯏ ꯅꯠꯇ꯭ꯔꯒ ꯒꯦ ꯑ ꯄꯅꯦ ꯁꯟꯗꯦ ꯆꯪꯉꯛꯄꯗ ꯑꯣꯂꯥꯛꯇ ꯀꯣꯛ ꯊꯥꯗꯣꯛꯀꯦ ꯍꯥꯏꯗꯦ ꯍꯥꯏꯕ
ꯐꯅꯥꯎꯇ ꯊꯥꯎ ꯌꯥꯗ
ꯀ ꯑꯅꯥꯛꯇ ꯊꯔꯨꯔꯅꯣ ꯑꯣꯂꯥꯎꯇ ꯊꯥꯎꯑꯣ ꯑꯗꯨ ꯑꯣꯂ ꯂꯥꯎ ꯊꯥꯔꯒ ꯅꯣꯏ ꯅꯣꯏ ꯏꯅꯨꯡꯁꯤꯅꯅꯦ ꯐꯦꯟ ꯍꯨꯝ ꯌꯥꯗꯕꯁꯤꯅꯦ ꯕꯤꯔꯥꯁ
ꯍꯣ ꯀ
ꯅꯨ ꯅꯨꯃꯤꯅꯥꯎ ꯑꯣꯏꯔꯝꯁꯦ ꯇꯪꯈꯥꯏꯅ ꯀꯣꯟꯅ
ꯐ ꯌꯥꯗ꯭ꯔꯦ ꯃ ꯍꯥꯁ ꯑ ꯥꯎ ꯌꯥ ꯑꯗꯨ ꯃꯖꯥ ꯊꯔꯦ
ꯅꯪ ꯃꯊꯥ ꯁꯥꯗꯕꯁꯦ ꯀꯔꯤꯗꯤ ꯂꯩꯔꯤ
ꯁꯥ ꯑꯦ
ꯅꯣꯏ ꯏꯃꯥꯗꯣ ꯎ ꯀꯪꯂꯥꯁ ꯂꯧꯒꯔ ꯑꯃꯨꯛꯇ ꯁꯂꯕ
ꯏꯃꯥꯗꯣ ꯀꯪꯂꯥ ꯆꯠꯂꯕ꯭ꯔꯥꯕ
ꯑꯁ ꯀꯔꯥꯏ ꯆꯠꯂꯝꯒꯤꯔꯣꯏ
ꯆꯠꯂꯝꯗꯕ ꯊꯥꯖꯗꯤꯌꯦ
ꯑꯗꯨꯗꯤ ꯃꯕꯣꯛꯁꯨ ꯆꯠꯇ꯭ꯔꯤ ꯄꯨꯁꯤꯔꯥ ꯑꯩꯈꯣꯏꯅ ꯑꯝꯇ ꯀꯪꯂꯥꯗ
ꯌꯥꯏ
ꯀꯪꯂꯥꯗ ꯑꯝꯇꯪ ꯄꯨꯕꯤꯕ ꯌꯥꯏ ꯑꯩꯈꯣꯏ ꯀꯩꯒꯤꯅꯣ ꯍꯥꯏꯕꯗ ꯅꯣꯡꯃ ꯂꯥꯏ ꯈꯨꯔꯨꯝꯝꯕ ꯑꯣꯏꯅ ꯇꯧꯔꯒ
ꯌꯥꯏ
ꯍꯣꯏꯨ ꯍꯅꯨꯕꯤ ꯃꯌꯥꯝꯁꯦ ꯑꯃꯨꯛꯇꯪ ꯀꯪꯂꯥꯗ ꯄꯨꯂꯞ ꯈꯣꯝꯖꯤꯜꯂꯒ ꯄꯨꯔꯦ ꯍꯥꯏꯔꯦꯔꯒ ꯎ
ꯖꯔꯈ
ꯅꯪꯅ ꯌꯦꯔ ꯑꯩꯁꯨ ꯌꯦꯔꯣꯃ ꯍꯧꯒꯦ ꯇꯥꯏ
ꯑ
ꯃꯍꯥꯎ ꯑꯊꯨꯝ ꯌꯦꯟꯖꯥꯡꯁꯦ ꯑꯍꯥꯎ ꯑꯊꯨꯝ ꯑꯝꯇ ꯌꯥꯎꯈ꯭ꯔꯦꯕ ꯅꯣꯏ ꯌꯥ ꯀꯣꯛꯁꯦ ꯌꯥꯏ ꯀꯥꯏꯗ ꯍꯥꯏꯔꯒ ꯍꯣꯔꯦꯟ ꯎꯨꯞꯇꯅ ꯆꯥꯛꯈꯠꯂꯛꯀꯅꯦꯕ ꯃꯥꯏ ꯑꯃ ꯂꯩꯕꯅꯦꯕ
ꯀꯥꯏꯁꯦ
ꯏꯟꯖꯥꯡꯁꯦ ꯉꯁꯤꯗꯤ ꯃꯊꯦꯜ ꯂꯨ ꯀꯣꯏꯁꯟꯇ ꯌꯥꯎꯗ꯭ꯔꯦ ꯌꯦꯟꯖꯥꯡꯁꯤ ꯈꯈꯤꯇꯪꯒ ꯑꯃꯦꯀꯤꯤꯒ ꯈꯇꯪꯒ ꯇꯥꯔꯦ ꯑꯗꯨꯣ ꯁꯤꯁꯦ ꯍꯣꯔꯦꯟ ꯌꯥꯏ ꯌꯥꯏꯗꯦ ꯍꯥꯏꯔꯒꯅꯦ ꯑꯁꯣꯛ ꯑꯁꯣꯛꯑꯕ ꯆꯥꯕ ꯑꯃ ꯂꯩꯌꯦ ꯃꯥꯒꯤ ꯑꯗꯨꯄꯥꯔ ꯈꯅꯤꯅ ꯏ
ꯅꯣꯛꯅꯤꯡꯅꯦ ꯅꯦ ꯒꯪꯒꯥ ꯐꯟ ꯇꯧꯔꯛꯑꯝꯃꯤ
ꯀꯩꯗꯣ
ꯈꯥꯡꯗꯦꯗꯁꯨ ꯇꯁꯨ ꯈꯥꯡꯗ ꯄꯨꯡ ꯃꯥꯄꯜ ꯇꯥꯜꯂꯒ ꯃꯥꯄꯜ ꯇꯥꯔꯒ ꯐꯣꯟ ꯇꯧꯔꯛꯏꯁꯤꯅꯗꯤ ꯑꯩꯈꯣꯏꯒꯤ ꯁꯦꯡꯅꯅꯤ ꯀꯦꯜꯂꯣꯏ ꯀꯩꯅꯣ ꯇꯧꯒꯦ ꯑꯩ ꯆꯥꯛ ꯆꯥꯔꯨꯒꯦ ꯊꯝꯃꯒꯦꯀꯣ
ꯑꯣ ꯆꯋꯣ ꯆꯥꯎ ꯑꯥ ꯑꯥ ꯊꯃꯁ